ꯑ
ꯅꯣꯏꯔꯣꯝꯗꯨꯗꯤ ꯂꯩꯇꯕ꯭ꯔꯣ ꯑꯗꯨ
ꯂꯩꯩꯇꯦ ꯈꯨꯗꯔ
ꯍꯣꯏ
ꯃꯤ ꯑꯩꯈꯣꯏ ꯑꯄꯥꯎ ꯍꯣꯏꯒꯤꯁꯨ ꯂꯥꯛꯑꯦ ꯑꯗꯣ ꯔꯣꯏꯗꯕ ꯀꯨꯏꯈ꯭ꯔꯦ ꯈꯣꯏꯗꯤ ꯍꯣꯏ ꯏꯄꯥ ꯈꯣꯏꯒꯤ
ꯑꯗꯨꯗꯤ ꯆꯤꯡ ꯂꯧꯎ ꯈꯛꯇꯅꯤꯅ ꯑꯗꯨꯗꯤ ꯑꯣ
ꯎꯝ ꯆꯤꯡꯂꯥꯎꯁꯨ ꯄꯥꯛ ꯇꯧꯗ꯭ꯔꯦꯗ ꯑꯩꯈꯣꯏꯗꯤ
ꯂꯥꯁ ꯌꯥꯔꯗꯣ ꯏꯄꯥꯒ ꯃꯥꯒꯤ ꯃꯔꯨꯞ ꯑꯍꯨꯝꯒ ꯃꯣꯔꯣꯛꯀꯤ ꯁꯦꯝꯕꯅꯦ ꯑꯗꯨ ꯃꯣꯔꯣꯛꯇꯣ ꯌꯥꯝ ꯌꯥꯝꯃꯟꯗꯅ ꯂꯥꯏꯁ ꯏꯌꯔꯗꯣ ꯃꯣꯔꯣꯛ ꯃꯤ ꯈꯨꯗꯤꯡꯒꯤ ꯑꯗꯨꯝ ꯊꯥꯏꯌꯦꯅ ꯑꯗꯨꯏꯒꯤ ꯄ꯭ꯔꯣꯐꯦꯠꯁꯨ ꯐꯖꯅ ꯊꯣꯛꯇꯦ
ꯃꯔꯀꯦꯠꯁꯨ ꯂꯩꯇꯕꯩ ꯑꯣꯏꯔꯝꯅꯤ
ꯑꯁ ꯌꯥꯝꯃꯟꯗꯅ ꯌꯣꯟ ꯌꯣꯟꯕꯁꯨ ꯃꯤ ꯂꯧꯎꯗꯦ ꯍꯥꯏꯌꯦ
ꯍꯣꯏ ꯍꯣꯏ ꯑꯗꯨ ꯅꯦ ꯃꯔꯀꯦꯛꯇꯣ
ꯎꯝ ꯑꯁꯤ ꯏꯝꯐꯥꯜꯗꯁꯨ ꯌꯥꯝꯕꯅꯤꯅ ꯏꯒꯤꯜ
ꯍꯥꯎꯕꯤ ꯍꯥꯎꯕ ꯆꯤꯡꯒꯤ ꯂꯧꯗ
ꯆꯥꯛꯗꯔꯥ
ꯎꯝ ꯐꯧ ꯂꯣꯛꯄꯁꯤꯡꯗꯣ ꯆꯤꯡ ꯂꯧꯗꯗꯒꯤ
ꯌꯥꯝ ꯍꯥꯎꯕꯅꯦ
ꯑꯣꯝ ꯅꯪ ꯏꯁꯇꯇꯁꯅ ꯎꯅꯦ
ꯅꯍꯥꯟꯒꯣ ꯂꯥꯁ ꯌꯥꯔ ꯍꯣꯏ ꯍꯣꯏ ꯆꯠꯄꯅꯤ ꯍꯥꯏꯗꯤꯑꯣ ꯍ ꯋꯥ ꯋꯥ ꯎ ꯅꯈꯣꯏꯗꯣ ꯑꯈꯣꯏꯒꯤ ꯀꯕꯤ ꯔꯇ ꯀꯥꯎꯗꯣ ꯕꯁꯀꯦꯗꯣ ꯄꯨꯕ ꯐꯥꯎ ꯉꯝꯗ꯭ꯔꯦ ꯂꯝꯕꯤ ꯆꯥꯠꯄ ꯋꯥꯃꯗꯅ
ꯑ ꯀꯃꯥꯏꯅ ꯐꯧꯗꯤ ꯌꯩꯕ꯭ꯔꯣꯅꯣ
ꯀꯕꯤꯕꯥ
ꯐꯧ ꯌꯩꯕꯗꯣ
ꯍ ꯑꯣ ꯍꯥꯏꯗꯤ
ꯂꯧ ꯤꯕꯗꯣ
ꯑꯣ
ꯁꯃꯥꯏꯅ ꯇꯧꯕꯗꯣ
ꯑꯁ ꯍꯥꯏꯥꯏꯕ ꯍꯥ ꯏꯥꯏꯗꯦꯗ ꯀꯣꯏꯗ ꯑꯩꯈꯣꯏꯒꯤ ꯂꯣꯟꯗꯁꯨ ꯍꯥꯏꯕ ꯍꯥꯏꯗꯦ
ꯀꯛꯑꯒ ꯃꯐꯝ ꯃ ꯑꯗꯨ ꯄꯨꯔꯛꯄ꯭ꯔꯥ
ꯑ ꯄꯨꯨꯟꯕ ꯄꯨꯟꯗꯣ ꯎꯝ ꯀꯔꯤ ꯇꯥ ꯇꯥꯏ ꯇꯧꯍꯜꯂꯒ ꯑꯃ ꯂꯥꯛꯌꯦꯅ
ꯑꯗꯨꯗ ꯄꯨꯔꯛꯄ ꯑꯣ ꯑꯣ ꯑꯣ ꯑꯗꯨ ꯌꯨꯝꯗ ꯑꯃꯨꯛ ꯄꯨꯕꯗꯤ
ꯌꯨꯝꯗ ꯄꯨꯕꯗꯤ ꯍꯣꯡꯅ ꯄꯨꯗꯣꯏꯗ ꯒꯥꯔꯤꯅ ꯑꯗꯨꯝ ꯄꯨꯑꯦ ꯃꯇꯦꯛꯇꯤ ꯈꯣꯡꯅ ꯆꯠꯂꯦ ꯍ ꯒꯥꯔꯤ ꯌꯥꯎꯔꯝꯅꯤꯅ
ꯑꯆꯥ
ꯂꯥꯞꯄꯅꯦ ꯃꯣꯏꯒꯤ ꯂꯥꯛꯑꯣꯗꯣ ꯑꯗꯨꯒꯤ
ꯎꯝ ꯑꯁ ꯋꯥꯗꯤ ꯋꯥꯔꯕꯅꯤ ꯑꯗꯨ ꯑꯣꯏꯔꯁꯨ ꯅꯣꯡ ꯐꯗꯧꯑꯃꯠ ꯆꯅ ꯀꯣꯏꯕꯒꯨꯝꯕ ꯑꯗꯨꯒꯨꯝꯕꯒꯤꯗꯨꯗꯤ ꯈꯔ ꯅꯨꯡꯉꯥꯏꯒꯅꯤ
ꯅꯣꯏꯒꯂ ꯍꯄ ꯀꯝꯄꯦꯌꯔ ꯇꯧꯕ ꯌꯥꯗꯦꯗ ꯑꯩꯈꯣꯏꯒꯤ ꯆꯤꯡꯒꯤ ꯂꯥꯎꯗꯤ
ꯑꯗꯨꯗꯗꯤ ꯑꯩꯈꯣꯏꯔꯣꯝꯗꯗꯤ ꯃꯦꯆꯤꯟ ꯈꯛꯅ ꯇꯧꯈ꯭ꯔꯕ
ꯎꯝ
ꯂꯧ ꯈꯣꯏꯕꯁꯨ ꯂꯧ ꯌꯩꯕꯁꯨ
ꯑꯝ
ꯃꯤ ꯆꯅꯦ ꯂꯦ ꯇꯧꯒ ꯊꯥꯏꯅ ꯈꯨꯠꯅ ꯐꯧ ꯌꯩꯕꯗꯨꯅ ꯅꯨꯡꯉꯥꯏꯗ
ꯂꯥꯎ ꯂꯤꯡꯕꯁꯨ ꯆꯠꯇ꯭ꯔꯔꯤꯦꯗ ꯑꯩꯈꯣꯏꯗꯤ ꯏꯟꯖꯦꯛ ꯂꯥꯎꯒꯤꯗꯣ ꯅꯍꯥꯟ ꯑꯩꯈꯣꯏ ꯎꯝ ꯀꯔꯤꯗ ꯑꯄꯥꯎ ꯍꯣꯏ ꯇꯥꯕ ꯃꯇꯝꯗ ꯍꯥꯏꯗꯤ ꯑꯃꯛꯇꯤ ꯆꯠꯂꯦ ꯑꯗꯨ ꯑꯣꯏꯔꯁꯨ ꯑꯉꯥꯡ ꯑꯣꯏꯕꯅꯤꯅ
ꯎꯝ
ꯍꯣꯏ ꯌꯥꯕ
ꯑꯁ ꯋꯥꯗꯤ ꯋꯥꯕꯅꯦ ꯂꯧ ꯂꯤꯡꯉꯁꯨ ꯑꯁ ꯑꯩꯗꯤ ꯂꯣꯏ ꯍꯌꯦꯡꯗ ꯂꯧꯒꯤꯁꯨ ꯏꯃꯥꯟ ꯑꯩꯈꯣꯏꯒꯤ ꯑꯗꯨꯝ ꯆꯠꯂꯦꯕ
ꯎꯝ
ꯑꯁ ꯈ꯭ꯋꯥꯡ ꯅꯥꯕꯅꯤꯍ ꯂꯧ ꯂꯤꯡꯕꯗꯣ
ꯇꯅ ꯐꯥꯎ ꯁꯋꯥꯡꯂꯤꯅ ꯑꯩꯅ ꯈꯪꯗꯕꯁꯤꯡꯗꯣ ꯆꯤꯡꯒꯤ ꯃꯔꯝꯗꯣ ꯂꯣꯏ ꯍꯪꯉꯣ ꯑꯩ ꯍꯥꯏꯕꯅꯦ
ꯎꯝ
ꯆꯤꯡꯅꯥꯎ ꯇꯥꯎꯅꯤꯡꯗꯨꯗꯤ ꯑꯦꯁ ꯁꯥꯥꯡꯉꯣ ꯑꯣ ꯅꯣꯏꯗꯣ ꯇꯤꯟꯗꯣ ꯀꯌꯥ ꯀꯤꯌꯥꯒꯨꯝꯕ ꯊꯣꯛꯄ꯭ꯔꯥ ꯀꯣ ꯅꯣꯏꯒꯤ ꯂꯥꯎꯗꯣ
ꯆꯦꯡꯡꯂꯣ ꯑꯗꯨꯝ ꯁꯥꯏꯖ ꯂꯩꯅ ꯂꯧꯁꯨ ꯁꯪꯉꯝ ꯑꯃ ꯃꯔꯥꯛ ꯑꯃ ꯄꯔꯤ ꯑꯃ
ꯅꯣꯏꯒꯤꯜ ꯂꯥꯎꯗꯣ ꯌꯥꯝ ꯆꯥꯎꯕ꯭ꯔꯥ
ꯊꯥꯎꯗꯦꯗꯥ ꯂꯧ ꯑꯅꯤ ꯂꯩꯌꯦꯕꯀꯣ ꯃꯔꯥꯛ ꯑꯃꯒ ꯃꯐꯝ ꯑꯃꯗ ꯃꯔꯛ ꯑꯃ ꯂꯩꯕ ꯃꯐꯝꯗ ꯇꯣꯉꯥꯟꯕ
ꯂꯣꯏ ꯐ꯭ꯔꯨꯠ ꯇꯧꯔꯗꯤ ꯇꯤꯟ ꯀꯤꯌꯥꯒꯨꯝꯕ ꯂ ꯂꯧꯒꯅꯤ
ꯑꯩꯈꯣꯏꯗꯤ ꯇꯤꯟꯅ ꯆꯠꯇꯦ
ꯑ ꯆꯄ꯭ꯔꯣ ꯁꯪꯕ ꯍꯥꯏꯗꯤ
ꯁꯪꯕꯥꯏ ꯆꯦꯡ ꯀꯔꯤ ꯍꯥꯏꯁꯦ ꯑꯣꯟꯅꯕꯒꯤꯀꯣ ꯑꯃ ꯂꯩꯑꯦꯕ ꯑꯗꯨꯝ ꯅꯣꯏꯁꯨ ꯗꯤꯟꯅ ꯑꯣꯜꯂꯦꯅ
ꯑ
ꯁꯪꯕꯥꯏ ꯍꯥꯏꯅꯨꯀꯣ
ꯑꯣ ꯑ ꯀꯔꯤꯔꯥ ꯀꯜꯂꯨꯋꯥꯡꯗꯨꯔ
ꯅꯠꯇꯦ ꯀꯩꯅꯣ ꯅꯠꯇ ꯃꯈꯣꯡ ꯄꯥꯟꯗꯦ ꯑꯗꯨꯗꯤ ꯑꯗꯨꯝ ꯕꯁꯀꯦꯠꯀꯤ ꯇꯥꯏꯞꯇ ꯈꯔ ꯆꯥꯎꯕꯀꯣ ꯑꯗꯨ ꯁꯪꯕꯥꯏ ꯑꯅꯤ ꯑꯅꯤ ꯍꯦꯜꯂꯞ ꯇꯧꯒꯗ꯭ꯔꯥ ꯑꯗꯨꯅ ꯍꯥꯐ
ꯎꯝ
ꯑꯕꯛꯇꯨꯞ ꯐꯣꯕ ꯃꯥꯜꯂꯦ ꯑꯅꯤꯒꯨꯝꯕꯔ ꯑꯅꯤꯗꯤ ꯍꯣꯏ ꯑꯅꯤ ꯈꯤꯇꯪ ꯍꯦꯜꯂꯝꯗꯕ
ꯑꯣ ꯑꯩꯈꯣꯏꯈꯣꯏꯒꯤ ꯅꯠ ꯇꯤꯟ ꯑꯍꯨꯝ ꯑꯣꯏꯔꯗꯤ ꯑꯗꯣ ꯕꯣꯔꯥꯗꯣ ꯐꯣꯜ ꯀꯥꯎꯕꯅꯦ
ꯎꯝ
ꯀꯂꯋꯥꯡ ꯑꯅꯤꯒꯨꯝꯕꯗꯤ ꯑꯗꯨꯝ ꯕꯣꯔꯥꯗꯣ ꯑꯃ ꯑꯣ ꯑꯅ
ꯑꯩꯈꯣꯏꯗꯤ ꯑꯗꯣ ꯍꯧꯖꯤꯛ ꯀꯖꯤ ꯀꯥꯟꯗꯤ ꯁꯪꯕꯥꯏꯗ ꯑꯣꯟꯅꯗ꯭ꯔꯦꯅ ꯕꯣꯔꯥꯗ ꯀꯣ ꯂꯝꯁꯥꯡ ꯕꯣꯔꯥ ꯁꯤꯛꯁꯇꯤ ꯁꯚꯦꯟꯇꯤꯒꯨꯝꯕ
ꯑꯗꯨꯅꯦ ꯑꯩꯅ ꯉꯥꯏꯕꯗꯣ ꯁꯤꯛꯁꯇꯤ ꯁꯦꯚꯦꯟꯇꯤ ꯆꯍꯤ ꯑꯃꯒꯤ ꯆꯥꯕ ꯌꯥꯈ꯭ꯔꯦꯅ ꯂꯩꯔꯝꯈ꯭ꯔꯅꯤ ꯆꯥꯕꯒ ꯑꯃ
ꯁꯤꯁꯇꯤ ꯍꯗꯤꯇ
ꯌꯣꯟꯕ ꯌꯥꯏꯅ
ꯑꯁ ꯌꯨꯝꯒ ꯆꯥꯅ ꯊꯝꯝꯕꯗꯕ
ꯆꯥꯕ ꯉꯝꯃꯣꯏ ꯀꯔꯤ ꯕꯣꯔꯥ ꯁꯤꯛꯁꯇꯤ ꯁꯚꯦꯟꯇꯤ
ꯑꯗꯨ ꯑꯣꯏꯔꯁꯨ ꯑꯗꯨꯝ ꯃꯤꯒꯤꯁꯨ ꯈꯔ ꯈꯔ ꯄꯤ ꯑꯗꯨꯃꯥꯏꯅ ꯇꯧꯅ ꯔꯤꯂꯦꯇꯤꯞꯁ ꯀꯒꯨꯝꯕ
ꯎꯝ
ꯑꯩꯁꯨ ꯑꯃꯨꯛ ꯁꯤꯗ ꯆꯦ ꯄꯨꯑꯦ
ꯅꯪꯁꯨ ꯌꯥꯝ ꯌꯥꯝꯗꯤ ꯆꯥꯔꯝꯃꯣꯏꯗ
ꯆꯥꯗꯦꯗ ꯍꯥꯏꯗꯤ
ꯍꯂ ꯌꯦꯠꯅꯤ ꯀꯂꯥ
ꯍꯧꯖꯤꯛ ꯑ꯭ꯔꯣꯝꯅꯗꯤ ꯊꯔꯣꯏꯗꯤ ꯂꯩ ꯂꯩꯔꯝꯃꯅꯤ
ꯍ ꯟ ꯂꯩꯗ ꯌꯥꯝ ꯆꯠꯅꯤꯡꯕ ꯃꯇꯝ ꯐꯠꯇ꯭ꯔꯗꯤ ꯈꯄꯨꯝꯗ ꯍ ꯄꯨꯡꯗ ꯆ ꯆꯣꯠꯁꯦ ꯇꯧꯕꯅꯦ ꯑꯩꯈꯣꯏꯁꯨ ꯑꯗꯨ ꯂꯝꯕꯤꯅ ꯌꯥꯗꯕꯒꯤ ꯂꯧꯄꯨꯝꯒꯤ ꯉꯥꯗꯣ ꯆꯥꯅꯤꯡꯉꯦ
ꯎꯝ ꯆꯥꯕ ꯐꯪꯗ꯭ꯔꯤ ꯑꯩꯁꯨ ꯍꯥꯎꯗꯤꯦ ꯍꯥꯎꯔꯝꯒꯅꯤ
ꯏꯃꯥꯟꯅꯕꯤꯅ ꯅꯍꯥꯟ ꯍꯄꯨꯝꯅ ꯂꯥꯏꯕ ꯅꯤ ꯄꯤꯗꯅ ꯄꯤꯌꯦꯦ ꯌꯥꯝ ꯍꯥꯎꯋꯦ
ꯀꯣꯏ ꯔꯣ
ꯖꯤꯁꯇꯥ ꯝꯖꯦꯂ ꯑꯗꯨ ꯃꯅꯔꯦꯄꯤꯟ ꯇꯅꯤ ꯑ ꯍꯣꯏ ꯑꯗꯨꯝ ꯌꯥꯏꯗ ꯅꯦꯠꯋꯥꯛꯛꯄꯕꯨꯗꯤ ꯑꯗꯣ ꯐꯥꯏꯚ ꯖꯤ ꯌꯥ ꯐꯥꯏꯚ ꯖꯤꯗꯤ ꯑꯗꯨꯝ ꯃꯔꯛ ꯀ ꯃꯔꯥꯛ ꯐꯣꯔ ꯖꯤ ꯑꯗꯨꯝ ꯇꯥꯈ꯭ꯔꯕ ꯁꯖꯤꯗꯤ ꯐ꯭ꯔꯙꯅ ꯀꯥꯗꯕ
ꯑ
ꯑꯣ ꯎꯝ ꯋꯥꯕꯤ ꯑꯣꯏꯔꯝꯃꯣꯏꯗ
ꯑꯁ ꯋꯥꯔꯦ ꯉꯔꯥꯡꯗꯤ ꯐꯖꯅ
ꯊꯛ ꯃꯥꯡ ꯂꯩ ꯍꯥꯏꯔꯥꯝꯅꯤ ꯅꯣꯏꯗꯣ
ꯑꯣ ꯋꯥꯕꯨꯏꯅꯤ
ꯊꯥ ꯀꯗꯤ ꯋꯥꯕꯅꯤ ꯍꯣꯏ
ꯊꯥꯗꯦꯗ
ꯈꯪꯉꯤꯗ ꯍꯩꯇ꯭ꯔꯁꯨ ꯑꯩ ꯍꯈꯣꯏ ꯍꯥꯥ
ꯑꯦꯝ ꯌꯨ ꯗ ꯑꯦꯛꯖꯥꯝ ꯂꯩꯕ꯭ꯔꯣ
ꯀꯅꯥ
ꯎꯝ ꯂꯩꯕ꯭ꯔꯣ ꯍꯥꯏꯕ
ꯍꯟꯗꯛ ꯈꯪꯗꯦ ꯂꯩꯕꯁꯨ ꯌꯥꯏ ꯂꯩꯇ꯭ꯔꯁꯨ ꯌꯥꯏ
ꯏꯃꯥꯟꯅꯕ ꯉꯁꯥꯏ ꯊꯦꯡꯅꯕ ꯇꯔꯨꯡꯗꯒꯤ ꯏꯃꯥꯟꯅꯕ ꯑꯃ ꯀꯥ ꯆꯇꯅ ꯑꯦꯖ ꯌꯥꯝ ꯇꯕ ꯌꯨꯗ ꯍꯥꯏ ꯃꯥꯗꯨ
ꯑꯦꯝ ꯌꯨ ꯍꯣꯏ ꯑꯦꯛꯖꯥꯝ ꯂꯩꯗꯤ ꯂꯥꯏꯕ ꯃꯥꯜꯂꯦ ꯑꯦꯝ ꯌꯨ ꯍꯥꯏꯗꯤ ꯎ ꯑꯦꯝ ꯌꯨꯒꯤ ꯃꯈꯥꯗ ꯀꯣꯂꯦꯖ ꯂꯩꯕꯁꯤꯡꯗꯣ ꯑꯩꯁꯨ ꯃꯤꯒꯤ ꯑꯦꯛꯖꯥꯝ ꯊꯥꯕ ꯆꯠꯂꯦ ꯋꯦꯁꯇꯔꯟ ꯀꯣꯂꯦꯖꯇ ꯎꯝ ꯏꯁꯇ꯭ꯔꯤꯛ ꯇꯧꯈ꯭ꯔꯦ ꯃꯣꯏꯁꯨ
ꯎꯝ
ꯕꯗꯤ ꯁꯔꯁ ꯀ ꯇꯧ ꯋꯦꯍꯦ ꯀꯣꯄꯤ ꯇꯥꯕ ꯐꯪꯗꯦ ꯂꯣꯏꯅ
ꯈꯔ ꯑꯈꯪꯕꯗꯣ ꯏꯔꯝꯃ ꯂꯣꯏꯔꯦ ꯀꯩꯅꯣ
ꯈꯔꯗꯤ ꯏꯒꯦ ꯍꯣꯏ ꯂ ꯑꯣꯏꯔꯁꯨ ꯑꯩꯈꯣꯏꯒꯤ ꯁꯕꯖꯦꯛꯁꯨ ꯅꯠꯇꯦꯅ
ꯎꯝ
ꯀꯩꯣ ꯇꯧꯒꯗ꯭ꯔꯥ ꯈꯪꯗꯦ ꯐꯖꯅ ꯏꯔꯕꯅꯤꯅ
ꯄꯩꯁꯥ ꯄꯤꯔꯒ ꯌꯥꯕꯅꯦ ꯃꯣꯏꯒꯤꯗꯣ ꯑꯦꯛꯖꯥꯝ ꯊꯥꯗꯕꯤꯗꯀꯣ ꯑꯣ ꯑꯩꯈꯣꯏ ꯑꯩꯈꯣꯏ ꯆꯦꯒꯤꯁꯨ ꯑꯗꯨꯃꯥꯏꯅ ꯇꯧꯕꯅꯦꯕ
ꯀꯌꯥ ꯀꯌꯥꯒꯨꯝꯕ ꯄꯤꯕ꯭ꯔꯥ
ꯑꯩꯈꯣꯏ ꯆꯦꯅ ꯂꯤꯁꯤꯡ ꯇꯔꯨꯛ ꯁꯤꯛꯁ ꯊꯥꯎꯖꯟ
ꯌꯥꯏꯅ
ꯑꯗꯨꯅ ꯐꯔꯦꯕ ꯃꯁꯥꯁꯨ ꯂꯩꯇꯕ
ꯎꯝ
ꯄꯁꯨ ꯇꯧ ꯇꯧꯅꯤꯕ ꯑꯗꯨꯒꯤꯗꯤ
ꯑꯃꯤ ꯀꯏꯗꯤ ꯑꯁ ꯄꯥꯁ ꯇꯥꯕ ꯌꯥꯏꯒ
ꯎꯝ
ꯃꯣꯏ ꯀꯨꯞꯄꯤꯗꯤ ꯇꯧꯍꯂꯕ
ꯎ